ꯍꯜꯂꯣ ꯏꯇꯥꯎꯕꯤ ꯇꯥꯕ꯭ꯔꯣ
ꯑꯥ ꯍꯜꯂꯣ
ꯑꯧ ꯇꯥꯔꯦ ꯇꯥꯔꯦ
ꯑꯣ ꯉꯥꯇ ꯉꯥꯏꯌꯨꯀꯣ
ꯉꯥꯏ ꯉꯥꯏꯒꯦ
ꯑ ꯀꯩꯅꯣ ꯇꯧꯕꯤꯕ ꯃꯥꯜꯂꯦ ꯑ ꯇꯨꯋꯦꯜ ꯃꯤꯅꯤꯠ ꯑꯅ ꯊꯣꯂꯛꯑꯦ ꯑꯣꯀꯦ ꯑꯣꯀꯦ ꯑ ꯏꯇꯥꯎ ꯀꯃꯥꯏ ꯀꯃꯥꯏ ꯇꯧꯔꯤꯒꯦ
ꯑꯁ ꯑꯥ ꯏꯇꯥꯎ ꯍꯥꯟꯅ ꯍꯥꯟꯅꯒ ꯍꯥꯃꯨ ꯍꯥꯃꯨꯅꯤꯗ ꯑꯣꯛ ꯈꯔ ꯌꯣꯟ ꯑꯃ ꯈꯔ ꯇꯧ ꯇꯧꯔꯤꯖꯤꯅꯤꯅꯦ
ꯏꯇꯥꯎꯗꯤ ꯀꯃꯥꯏ ꯇꯧꯔꯤꯒꯦꯃꯤ
ꯍꯧꯖꯤꯛꯀꯥꯟꯁꯦ ꯑꯣꯛꯁꯦ ꯑꯥ ꯕꯪꯒ꯭ꯂꯥꯗꯦꯁꯇꯤ ꯄꯨꯁꯜꯂꯛꯄ꯭ꯔꯣ ꯅꯠꯇ꯭ꯔꯒꯅ ꯑꯃꯦꯔꯤ ꯀꯩꯀꯥꯒꯤ ꯑꯈꯣꯏꯒꯤ ꯑꯉꯧꯕꯤꯗꯨ ꯑꯣꯏꯅ ꯂꯣꯏꯕ
ꯑꯦ ꯑꯩ ꯑꯩꯗꯤ ꯑꯩꯗꯤ ꯁ꯭ꯋꯥꯏꯒꯤ ꯊꯕꯛ ꯇꯧꯗꯦ ꯏꯇꯥꯎꯁꯨ ꯈꯪꯉꯤ ꯅꯠꯇ꯭ꯔꯣ
ꯑꯩ ꯑꯃꯦꯔꯤꯀꯥ ꯑꯥ ꯑꯃꯦꯔꯤꯀꯥꯒꯤ ꯉꯧꯔꯣꯛ ꯉꯧꯕ ꯄꯤꯡ ꯀꯥꯂ꯭ꯔꯗꯣ
ꯑꯣ ꯑꯣ ꯑꯣ ꯃꯥ ꯃꯅꯥꯇꯣꯟꯒꯗꯤ ꯎꯇꯨꯞ ꯃꯨꯛ ꯆꯥꯎꯕꯗꯣ
ꯍꯣ ꯍꯣ ꯍꯣꯏ ꯑꯗꯨ ꯑꯣꯏꯅ ꯇꯧꯋꯦ ꯑꯁ ꯑꯗꯨꯒꯤ ꯃꯍꯥꯎꯁꯤꯗꯤ ꯍꯥꯏꯀꯥꯟꯗꯦ
ꯎꯝ ꯑꯩ ꯑꯩ ꯃꯃꯥꯡꯗ ꯑꯝꯇꯪ ꯆꯥꯒꯤꯌꯦ
ꯑꯣ ꯑꯦ ꯅꯣꯡꯃ ꯂꯥꯛꯎ ꯀꯩꯅꯣ ꯐꯖꯅ ꯏꯇꯥꯎꯒꯤ ꯍꯦꯟꯅ ꯄꯤꯖꯒꯦ
ꯑꯦ ꯑꯩꯈꯣꯏꯒꯤ ꯈꯥꯡ ꯈꯨꯟꯒꯤ ꯈꯥꯡꯂꯩꯗꯅ
ꯑꯥ
ꯑꯗꯣ ꯀꯦꯖꯤ ꯀꯨꯟꯃꯉꯥ ꯊꯣꯡ ꯌꯥꯕ ꯂꯩꯌꯦꯕ
ꯑꯣ
ꯍꯣꯏ ꯑꯗꯨ ꯅꯪꯒꯤ ꯑꯩꯈꯣꯏꯒꯤ ꯑꯣꯛ ꯍꯥꯏꯗꯤ ꯀꯩꯅꯣꯒ ꯃꯆꯨ ꯆꯪꯕꯗꯣ ꯑꯥ ꯀꯩ ꯍꯥꯏꯗꯣꯏꯅꯣ ꯄꯤꯡ ꯃꯆꯨꯗꯣ
ꯑꯥ ꯌꯥꯏ ꯑꯩ ꯊꯥ ꯑꯦ ꯑꯩ ꯑꯩ ꯀꯣꯡꯒꯦ ꯑꯩ ꯀꯣꯡꯒꯦ ꯌꯥꯏ ꯄꯤꯡ ꯀꯂꯔꯗꯣ ꯆꯥꯖꯦꯕ ꯅꯣꯡꯃ ꯑꯗꯨꯒꯤ ꯈꯨꯍꯥꯎꯗꯣ ꯃꯍꯥꯎꯗꯣ
ꯎꯝ ꯃꯀꯨꯒꯁꯦ ꯌꯥꯝ ꯀꯟꯅ ꯈꯣꯛꯇ꯭ꯔꯁꯨ ꯌꯥꯏꯅꯦ ꯑꯗꯨꯒꯤ
ꯑꯦ ꯃꯀꯨꯒ ꯂꯣꯏ ꯌꯥꯎꯔ ꯊꯣꯡ ꯒꯥꯏꯒꯗꯕꯅꯤ ꯍꯦꯛꯇ ꯍꯥꯏꯗꯤ ꯄꯤꯡꯗꯣ ꯄꯤꯡ ꯄꯤꯡꯗ ꯉꯥꯎꯋꯤꯗꯅꯀꯣ ꯑꯩꯈꯣꯏꯗꯤ ꯄꯤꯡꯒꯤ ꯄꯤꯡꯒꯤ ꯃꯤꯅꯦꯕ ꯑꯩꯈꯣꯏꯗꯤ ꯌꯥꯗꯦ ꯄꯤꯡꯅꯦ ꯍꯥꯏ ꯍꯧꯇꯦ ꯄꯤꯡꯅꯦ ꯕꯨ ꯍꯥꯏꯔꯗꯤ ꯌꯥꯔꯦ ꯈꯣꯏꯗꯤ
ꯎꯝ ꯑꯗꯨꯅꯤ ꯑꯩꯁꯨ ꯑꯗꯨꯃꯥꯏꯅ ꯄꯨꯡꯇꯥꯎ ꯇꯥꯎꯋꯦꯕ ꯉꯍꯥꯟ
ꯃꯥꯅꯦ ꯑꯩ ꯑꯥ ꯑꯩꯁꯦ ꯑꯣꯛ ꯑꯣꯛꯁꯨ ꯌꯣꯟ ꯑꯣꯛꯁꯨ ꯑꯣꯛ ꯑꯣꯛꯄꯨꯗꯤ ꯑꯗꯨꯝ ꯇꯧꯔꯛꯑꯦ ꯊꯥꯏꯅꯗꯒꯤꯀꯣ ꯑꯗꯣ ꯑꯇꯣꯞꯄ ꯈꯔꯁꯨ ꯀꯩ ꯀꯩ ꯍꯥꯞꯆꯤꯟꯖꯦ ꯈꯜꯂꯤꯅꯤꯅꯦ ꯑꯩꯁꯦ ꯏꯇꯥꯎꯒꯤꯁꯨ ꯁꯨꯝ ꯁꯖꯦꯁꯟ ꯂꯩꯇꯔꯒꯗꯤ ꯈꯔ ꯍꯥꯏꯔꯛꯎꯅꯦ ꯑꯩꯈꯣꯏꯁꯨ ꯇꯥꯁꯟꯒꯦ ꯍꯥꯏꯇꯥꯔꯦ ꯑꯣ ꯑꯣ ꯑꯥ
ꯅꯨꯃꯤꯠ ꯌꯨꯡꯕꯤꯁꯦ ꯑꯩꯈꯣꯏꯒꯤ ꯑꯁ ꯑꯁꯣꯝ ꯀꯩꯅꯣꯔꯣꯝꯗ ꯌꯥꯝ ꯄꯥꯝꯅꯩꯅꯦ ꯑꯩꯈꯣꯏꯒꯤ ꯑꯥ ꯆꯩꯅꯥꯔꯣꯝ ꯗ ꯀꯩꯗꯥ ꯌꯥꯝ ꯄꯥꯝꯃꯦ ꯑꯗꯨꯗꯨꯅ ꯑꯩꯈꯣꯏ ꯅꯨꯃꯤꯠ ꯌꯨꯡꯕꯤꯁꯦ ꯐꯥ ꯆꯠꯄ ꯍꯥ
ꯑꯩꯈꯣꯏꯒꯤ ꯅꯨꯃꯤꯠ ꯌꯨꯝꯕꯤꯗ ꯃꯈꯜ ꯌꯥꯝ ꯂꯩꯗꯅꯀꯣ ꯑꯗꯨꯗ ꯑꯩꯈꯣꯏꯒꯤ ꯏꯆꯝ ꯆꯝꯕ ꯑꯗꯥꯏꯗ ꯗꯨꯝ ꯂꯩꯕꯗꯨ ꯑꯣꯏꯗꯣꯏꯔꯥ
ꯏꯌꯥ ꯌꯥꯏꯗ ꯑꯩꯈꯣꯏꯒꯤ ꯎ ꯃꯊꯛꯇ ꯅꯛꯄ ꯅꯨꯃꯤꯠ ꯌꯨꯡꯕꯤꯗꯣ ꯑꯣꯏꯔꯖꯨ ꯌꯥꯏ ꯑꯗꯒꯤ ꯈꯔ ꯆꯥꯎꯕ ꯀꯥꯡꯕꯨ ꯑꯃꯁꯨ ꯂꯩꯗꯅ
ꯂꯩ ꯂꯩ
ꯄꯤꯛꯀꯦꯔ ꯆꯥꯎꯒꯦꯔ ꯏꯌꯥ ꯌꯥꯏꯗ ꯀꯩꯁꯨ ꯀꯥꯏꯗꯦꯗ
ꯑꯦ ꯌꯥꯏꯅꯦ ꯑꯗꯨꯗꯤ ꯑꯗꯨ ꯌꯥꯝ ꯇꯥꯡꯕ ꯍꯥꯏꯗꯤ ꯑꯗꯨꯝ ꯇꯥꯡꯅ ꯌꯣꯟꯕ ꯌꯥꯕ꯭ꯔꯥ ꯍꯥꯏꯗꯤ ꯑꯩꯈꯣꯏꯗ ꯄꯔꯣ ꯐꯤꯠ ꯐꯪꯒꯗ꯭ꯔꯕ ꯑꯗꯨ ꯌꯣꯟꯕꯗ
ꯑꯥ ꯅꯨꯃꯤꯌꯨꯡꯕꯤꯁꯦ ꯑꯃꯗ ꯂꯨꯄꯥ ꯂꯥꯛ ꯑꯃꯃꯝ ꯁꯥꯒꯦꯅ ꯍꯥꯏꯌꯦ
ꯑꯩꯁ ꯑꯗꯨꯗꯤ ꯌꯥꯝ ꯐꯕꯖꯥꯠꯅꯤꯅꯦ ꯑꯩꯈꯣꯏ ꯎꯗ ꯑꯗꯨꯗꯤ ꯑꯩꯈꯣꯏ ꯎꯗ ꯇꯔꯥꯅꯤꯊꯣꯏ ꯇꯔꯥꯍꯨꯝꯗꯣꯏꯃꯨꯛꯇꯤ ꯂꯩꯕꯅꯦ ꯑꯗꯨꯗꯤ
ꯑꯁ ꯑꯗꯨꯗꯤ ꯍꯌꯦꯡ ꯍꯦꯛꯇ ꯐꯥꯔꯁꯤꯅꯦ
ꯑꯗꯒꯤ ꯑꯩꯈꯣꯏꯒꯤ ꯑꯗꯨꯈꯛ ꯅꯠꯇꯕꯤꯗ ꯑꯩꯈꯣꯏꯒꯤ ꯀꯛꯆꯦꯡꯁꯦ
ꯑꯥ
ꯀꯛꯆꯦꯡ ꯑꯉꯥꯡꯕ ꯑꯃ ꯂꯩꯗꯅ
ꯑꯣ ꯑꯥ ꯌꯥꯝ ꯆꯤꯛꯄꯤꯗꯣ
ꯍꯣꯏ ꯍꯣꯏ ꯌꯥꯝ ꯆꯤꯛꯄꯤꯗꯣ ꯑꯗꯨꯗꯣ ꯑꯩꯈꯣꯏꯒꯤ ꯑꯗꯨꯒꯤ ꯃꯥꯥꯏ ꯒꯤ ꯑꯥ ꯀꯩꯅꯣꯗꯣ ꯁꯤꯖꯤꯟꯅꯔꯒ ꯑꯩꯈꯣꯏꯒꯤ ꯍꯧꯖꯤꯛꯀꯥꯟꯗꯤ ꯃꯣꯏꯒꯤ ꯀꯔꯤꯕ ꯑꯥ ꯖꯤꯝꯒ ꯁꯥꯟꯅꯗꯅ ꯌꯥꯝ ꯇꯧꯅꯩꯗꯅ ꯑꯥ ꯑꯗꯣ ꯖꯤꯝ ꯁꯥꯟꯅꯗꯕꯤꯁꯤꯗ ꯑꯩꯈꯣꯏꯒꯤ ꯀꯛꯆꯦꯡꯁꯤꯅ ꯆꯤꯛꯍꯜꯂꯦꯗꯅ
ꯑꯥ
ꯑꯗꯨꯗꯨꯒ ꯍꯥꯏꯗꯤ ꯖꯤꯝ ꯁꯥꯟꯅꯕꯩ ꯃꯍꯨꯠꯇ ꯀꯛꯆꯤꯡꯁꯤ ꯆꯤꯛꯑꯒ ꯑꯑꯣꯏꯑꯣ ꯀꯛꯆꯦꯡꯁꯤ ꯑꯩꯈꯣꯏꯒꯤ ꯑꯦꯛꯁꯄꯔꯤꯃꯦꯟ ꯇꯧꯒꯗꯕꯨꯗꯤ ꯋꯥꯠꯂꯤꯀꯣ ꯍꯥꯏꯗꯤ ꯍꯥꯏꯗꯤ ꯅꯣꯔꯃꯦꯜ ꯀꯛꯆꯦꯡꯁꯤ ꯅꯠꯇꯦꯕ ꯑꯩꯈꯣꯏ ꯁꯤꯗꯩ ꯐꯥꯔ ꯄꯨꯈ꯭ꯔꯒ
ꯑꯣ
ꯑꯩ ꯆꯩꯅꯥꯒꯤ ꯁꯥꯏꯟꯇꯤꯁ ꯈꯔ ꯄꯥꯎ ꯐꯥꯎꯅꯔꯤꯌꯦ ꯑꯗꯨ ꯃꯣꯏꯅ ꯍꯥꯏꯕꯗ ꯑꯥ ꯑꯥ ꯑꯥ ꯖꯨꯖꯠ ꯃꯣꯏꯅ ꯍꯥꯏꯔꯛꯄꯅꯦꯕ ꯑꯗꯣ ꯑꯩꯈꯣꯏꯒꯤ ꯖꯤꯝꯁꯦ ꯁꯨꯡꯁꯥꯟ ꯁꯥꯟꯅꯗꯕꯤꯗ ꯑꯩꯈꯣꯏ ꯀꯛꯆꯦꯡꯁꯤꯅ ꯃꯁꯟꯁꯦ ꯆꯤꯍꯜꯂꯒ ꯑꯩꯈꯣꯏꯒꯤ ꯑꯥ ꯊꯥ ꯑꯅꯤ ꯑꯍꯨꯝ ꯃꯨꯛꯇꯤ ꯑꯩꯈꯣꯏ ꯄꯣꯈꯠꯍꯟꯕ ꯌꯥꯏ ꯍꯥꯏꯇꯥꯔꯦꯅꯦ
ꯑꯩꯁ ꯑꯦ ꯊꯥ ꯑꯅꯤ ꯑꯍꯨꯝ ꯄꯣꯝꯈꯠꯍꯟ ꯌꯥꯔꯗꯤ ꯑꯗꯨꯗꯤ ꯌꯥꯔꯦ ꯀꯩꯅꯣ ꯑꯩꯈꯣꯏꯗꯤ ꯄꯣꯝꯅꯕꯅꯦꯕ ꯑꯩꯈꯣꯏꯅ ꯁꯥꯟꯅꯩ ꯖꯤꯝꯁꯦ ꯑꯗꯨ ꯄꯣꯝ ꯄꯣꯝꯃꯨ ꯌꯥꯗꯕ ꯋꯥꯅꯤ ꯄꯣꯝꯅꯕ ꯍꯣꯠꯅꯕꯗ ꯋꯥꯒ꯭ꯔ ꯖꯥꯠꯅꯤꯅꯦ ꯑꯗꯨ ꯀꯛꯆꯦꯡꯅ ꯑꯃꯥꯏ ꯄꯣꯝꯍꯟꯕ ꯌꯥ ꯇꯔꯗꯤ ꯑꯩꯈꯣꯏꯁꯨ ꯌꯥꯏꯅꯦ ꯑꯗꯨꯗꯤ
ꯑꯥ ꯑꯥ ꯑꯗꯨꯅꯦ ꯑꯗꯨ ꯑꯁ ꯌꯥꯝ ꯍꯥꯏꯔꯛꯑꯦ ꯑꯗꯣ ꯖꯣꯅꯤꯅ ꯑꯃ ꯂꯩꯌꯦ ꯑꯥ ꯖꯣꯅꯤꯅ ꯃꯣꯏ ꯆꯥꯏꯅꯥ ꯃꯆꯥ ꯑꯃ ꯂꯩꯌꯦ ꯁꯥꯏꯟꯇꯤꯁ ꯑꯃ ꯃꯥꯅ ꯑꯩꯉꯣꯟꯗ ꯀꯟꯅ ꯍꯥꯏ ꯂꯩꯔꯕꯅꯦ ꯑꯩꯈꯣꯏ ꯃꯅꯤꯄꯨꯔꯒꯤ ꯀꯛꯆꯦꯡ ꯈꯔ ꯍꯦꯟꯅꯗꯤ ꯄꯥꯝꯃꯦ ꯍꯥꯏꯌꯦꯕ ꯃꯣꯏꯅ ꯍꯥꯏꯗꯤ ꯑꯦꯛꯁꯄꯔꯤ ꯑꯦꯛꯁꯄꯔꯤꯃꯦꯟ ꯇꯧꯕꯗ ꯌꯥꯝ ꯅꯨꯡꯉꯥꯏ ꯍꯥꯏꯌꯦꯕ
ꯈꯔ ꯑꯗꯨ ꯑꯗꯨꯗꯤ ꯃꯣꯏ ꯀꯌꯥꯃꯨꯛ ꯀꯌꯥꯃꯨꯛ ꯂꯩꯒꯦ ꯍꯥꯏꯅꯣ ꯄꯩꯁꯥꯗꯨꯒꯤ ꯃꯇꯨꯡꯏꯟꯅ ꯑꯩꯈꯣꯏꯗꯤ ꯑꯩꯈꯣꯏꯗꯤ ꯕꯤꯖꯤꯅꯦꯁ ꯃꯦꯟꯅꯤꯅ ꯄꯩꯁꯥꯁꯦ ꯍꯥꯟꯅ ꯍꯦꯛꯇ
ꯃꯥꯅꯦ ꯃꯥꯅꯦ ꯈꯟꯅꯗ ꯌꯥꯗꯦ ꯍꯥꯏꯗꯤ ꯑꯥ ꯀꯛꯆꯦꯡꯗꯣ ꯀꯣꯟꯅ ꯑꯃꯨꯛ ꯑꯩꯈꯣꯏꯅ ꯑꯃꯨꯛ ꯂꯩꯔꯒ ꯑꯃꯨꯛ ꯃꯅꯤꯄꯨꯔꯗ ꯌꯣꯟꯖꯤꯜꯂꯖꯨ ꯌꯥꯏꯗꯅ ꯍꯥꯏꯗꯤ ꯑꯩꯈꯣꯏꯒꯤ ꯍꯧꯖꯤꯛꯀꯥꯟ ꯏꯆꯦ ꯏꯆꯤꯜ ꯏꯅꯥꯎ ꯃꯌꯥꯝ ꯂꯩꯔꯤꯁꯤꯗꯤ ꯑꯩꯈꯣꯏ ꯖꯤꯝ ꯁꯥꯟꯅ ꯆꯠꯇꯅ ꯈꯣꯠꯇꯅ ꯌꯥꯝ ꯍꯥꯏꯗꯤ ꯍꯧꯖꯤꯛꯀꯥꯟꯗꯤ ꯆꯠꯅꯕꯤ ꯑꯃ ꯑꯣꯏꯅ ꯀꯟꯅ ꯇꯧꯈꯠꯂꯛꯏꯗꯅ ꯑꯗꯨꯗꯨꯅ ꯉꯁꯥꯏ ꯀꯛꯆꯦꯡꯗꯣ ꯄꯨꯔꯛꯑꯒ ꯌꯣꯟ ꯇꯥꯔꯒꯗꯤ ꯑꯩꯈꯣꯏꯒꯤ ꯑꯥ ꯏꯆꯤꯜ ꯏꯅꯥꯎ ꯍꯥꯏꯗꯤ ꯐꯃꯨꯡꯗ ꯇꯨꯝꯃꯒ ꯑꯩꯈꯣꯏꯒꯤ ꯃꯣꯕꯥꯏꯜꯗꯪ ꯃꯦꯠꯂꯒ ꯂꯩꯖꯕ ꯀꯥꯡꯕꯨ ꯑꯃꯁꯨ ꯂꯩꯗꯅ ꯃꯈꯣꯏꯈꯩꯁꯤꯗ ꯑꯩꯈꯣꯏꯒꯤ ꯃꯁꯥꯗꯤ ꯐꯅꯤꯡꯕ ꯍꯥꯏꯇꯥꯔꯦꯅꯦ ꯉꯥꯏ ꯑꯥ ꯍꯣꯏ ꯍꯣꯏ ꯑꯥ
ꯌꯥꯏ ꯌꯥꯏ
ꯑꯗꯨ ꯑꯗꯨꯝꯕ ꯑꯣ ꯇꯥꯔꯦ ꯇꯥꯔꯦ ꯑꯗꯨ ꯑꯗꯨꯝꯕ ꯏꯆꯦ ꯏꯆꯤꯟ ꯏꯅꯥꯎꯒꯩꯗꯨꯗ ꯑꯩꯈꯣꯏꯒꯤ ꯑꯥ ꯉꯁꯥꯏꯒꯤ ꯀꯛꯆꯦꯡꯖꯤ ꯌꯣꯟꯖꯜꯂꯛ ꯀ ꯃꯣꯏ ꯁꯨꯛꯁꯥꯟ ꯁꯥꯟꯅꯗꯕꯤꯗ ꯑꯩꯈꯣꯏꯒꯤ ꯉꯁꯥꯏꯒꯤ ꯁꯥꯟꯅꯔꯤꯕ ꯏꯆꯤꯟ ꯏꯅꯥꯎꯉꯩꯗꯨꯒꯤ ꯍꯥꯏꯕꯗꯤ ꯃꯁꯥ ꯃꯎ ꯐꯕꯗꯣ ꯑꯗꯨ ꯑꯗꯨꯃꯥꯏꯅ ꯇꯧꯍꯟꯕ ꯌꯥꯅꯤ ꯑꯗꯨꯗꯨꯅ ꯌꯥꯝ ꯃꯅꯤꯄꯨꯔ ꯃꯅꯤꯄꯨꯔꯗ ꯌꯥꯝ ꯆꯠꯅꯤꯅ ꯈꯜꯂꯦ
ꯆꯠꯅꯤ ꯆꯠꯅꯤ ꯑꯗꯨꯒꯤ ꯄ꯭ꯔꯣꯖꯦꯛꯇꯨꯅꯕꯨ ꯃꯥꯏ ꯄꯥꯛ ꯇꯥꯔꯗꯤ ꯑꯈꯣꯏꯗꯤ ꯀꯔꯣꯄꯇꯤ ꯑꯣꯏꯕꯩ ꯋꯥꯔꯤꯅꯤꯅꯦ
ꯑ ꯑꯗꯨꯅꯦ ꯑꯗꯨꯅꯦ ꯑꯩ ꯌꯥꯝ ꯀꯟꯅ ꯈꯜꯂꯤꯁꯦ ꯑꯗꯨ ꯑꯩ ꯉꯥꯍꯥꯟ ꯗꯩ ꯑꯩ ꯋꯥꯈꯟꯕꯨ ꯕꯨꯗꯤ ꯈꯜꯂ ꯂꯩꯔꯕ ꯑꯗꯣ ꯍꯥꯏꯗꯤ ꯇꯧꯃꯤꯟꯅꯅ ꯕ ꯃꯤ ꯂꯩꯇꯕꯖꯤꯗ ꯍꯥꯏꯗꯤ ꯏꯇꯥꯎꯗꯤ ꯍꯥꯏꯗꯤ ꯍꯥꯟꯅꯗꯒꯤ ꯁꯤꯒꯤ ꯗꯨꯒꯤ ꯍꯥꯏꯗꯤ ꯕꯤꯖꯤꯅꯦꯁꯇ ꯑꯗꯨꯝ ꯇꯧꯔ ꯂꯥꯛꯑꯕꯅꯤꯅ ꯍꯥꯏꯗꯤ ꯏꯇꯥꯎꯅꯁꯨ ꯈꯔ ꯅꯣꯂꯦꯁ ꯂꯩꯕꯅꯤꯅ
ꯑꯁ ꯀꯥꯏꯗꯩ ꯏꯇꯥꯎ ꯑꯩꯁꯦ ꯑꯣꯛ ꯌꯣꯟꯕꯗ ꯑꯣꯛ ꯃꯅꯝ ꯅꯝꯃꯝꯅꯦ ꯏꯁꯥꯁꯦ ꯑꯣꯛ ꯑꯗꯨꯅ ꯏꯁꯥꯁꯦ ꯑꯩꯁꯦ ꯇꯣꯉꯥꯟꯕ ꯕꯤꯖꯤꯅꯦꯁ ꯍꯦꯟꯅ ꯄ꯭ꯔꯣꯐꯤꯠ ꯂꯩꯕ ꯑꯃ ꯊꯤꯔꯛꯏꯅꯤꯅꯦ ꯏꯇꯥꯎꯅ ꯍꯥꯏꯔꯤꯖꯤꯅꯕꯨ ꯃꯥꯏ ꯄꯥꯎ ꯇꯥꯔꯗꯤ ꯑꯩꯁꯨ ꯐꯖꯟꯅ ꯍꯣꯠꯅꯔꯛꯀꯦꯅꯦ
ꯃꯥꯅꯦ ꯃꯥꯅꯦ ꯑꯗꯣ ꯃꯣꯏ ꯍꯥꯏꯁꯦ ꯑꯈꯣꯏ ꯁꯣꯝꯗꯒꯤ ꯁꯣꯝꯗꯒꯤ ꯑꯈꯣꯏꯅꯁꯨ ꯑꯗꯨꯝ ꯌꯣꯟꯖꯤꯟꯕ ꯌꯥ ꯌꯥꯔꯦꯗꯅ ꯑꯗꯒꯤ ꯃꯣꯏꯔꯣꯝꯗꯒꯤꯁꯨ ꯑꯈꯣꯏꯅ ꯗꯨꯝ ꯂꯩꯔꯒ ꯑꯩꯈꯣꯏ ꯁ꯭ꯋꯥꯏꯗ ꯌꯣꯟꯕ ꯃꯇꯝꯗ ꯌꯥꯝꯅ ꯍꯥꯏꯗꯤ ꯇꯣꯡꯒꯗꯕ ꯄ꯭ꯔꯣꯁꯦꯁꯅꯦꯕ ꯍꯧꯖꯤꯛꯀꯤ ꯄꯣꯠꯁꯦ
ꯌꯥꯏ ꯌꯥꯏ ꯌꯥꯏ ꯌꯥꯏ ꯌꯥꯏ ꯇꯥꯕ꯭ꯔꯥ ꯇꯥꯕ꯭ꯔꯥ ꯏꯇꯥꯎ ꯇꯥꯏꯀꯣ ꯑꯗꯨꯅꯦ ꯌꯥꯏ ꯌꯥꯏ ꯑꯗꯨꯒꯤ ꯑꯗꯨꯃ ꯐꯖꯟꯅ ꯑꯈꯣꯏꯅ ꯅꯩꯅꯕ ꯑꯃ ꯆꯪꯉꯦ ꯑꯩꯅ ꯑꯗꯨꯒꯤ ꯑꯉꯥꯡꯕꯤ ꯑꯈꯣꯏꯒꯤ ꯍꯧꯖꯤꯛꯀꯤ ꯀꯛꯆꯦꯡ ꯏꯇꯥꯎꯒꯤ ꯍꯥꯏꯕ ꯀꯛꯆꯦꯡꯁꯦ ꯈꯣꯏ ꯄ꯭ꯔꯣꯖꯦꯛꯀꯤ ꯀꯩꯅꯣ ꯃꯦꯟ ꯑꯣꯏꯗꯣꯏꯖꯦ ꯃꯥꯖꯦ ꯑꯩꯅ ꯍꯟꯗꯛ ꯁꯤ ꯆꯤꯡꯅꯤꯡꯈꯣꯛꯇ ꯆꯥꯛ ꯆꯥꯅꯕ ꯆꯠꯄ ꯀꯥꯟꯗ ꯌꯥꯝ ꯊꯦꯡꯅꯔꯛꯏꯀꯣ ꯍꯥꯏꯗꯤ ꯍꯌꯦꯡ ꯋꯥꯏ ꯑꯈꯣꯏꯅ ꯇꯣꯞ ꯋꯥꯠꯂꯛꯑꯒꯁꯨ ꯑꯗꯨꯗꯒꯤꯖꯨ ꯈꯔ ꯂꯧꯕ ꯌꯥꯅꯤꯕ ꯌꯥꯝ ꯑꯦ ꯈꯖꯤꯛ ꯈꯔꯥꯛ ꯀꯟꯇꯤ ꯌꯥꯝ ꯊꯦꯡꯅꯔꯛꯑꯦ
ꯑꯗꯨꯗꯤ ꯄꯩꯁꯥ ꯌꯥꯝ ꯇꯥꯟ ꯌꯥꯔꯅꯤꯅꯦ ꯍꯥꯏꯗꯤ ꯃꯣꯏ ꯍꯥꯏꯖꯦ ꯑꯈꯣꯏꯒꯤ ꯀꯛꯆꯦꯡꯖꯦ ꯃꯣꯏ ꯂꯩꯒꯦ ꯍꯥꯏ ꯖꯤꯛ ꯀꯛꯆꯦꯡ ꯑꯃꯃꯝꯗ ꯂꯨꯄꯥ ꯑꯥ ꯀꯨꯟ ꯀꯨꯟ ꯁꯥꯒꯦ ꯍꯥꯏꯌꯦꯕ
ꯑꯥ
ꯑ ꯑꯩꯈꯣꯏꯅ ꯈꯔꯕꯨꯗꯤ ꯋꯥꯔꯅꯤ ꯍꯥꯏꯗꯤ ꯀꯛꯆꯦꯡ ꯃꯁꯤꯡ ꯊꯤꯔꯛꯀꯗꯣꯏꯅꯤꯅ ꯍꯥꯏꯗꯤ ꯁꯤꯍꯟꯕꯁꯨ ꯌꯥꯄꯣꯇꯦꯀꯣ ꯑꯗꯨ ꯃꯤꯉꯣꯟꯗ ꯑꯦꯛꯁ꯭ꯄꯔꯤꯃꯦꯟ ꯇꯧꯅ ꯄꯤꯒꯤ ꯑꯗꯨꯅꯤꯅ ꯑꯈꯣꯏꯒꯤ ꯍꯛꯆꯥꯡꯒꯖꯦ ꯍꯥꯏꯗꯤ ꯇꯒꯠ ꯇꯒꯠ ꯇꯦꯛꯅꯕ ꯑꯈꯣꯏ ꯀꯩꯀꯩ ꯍꯥꯏꯗꯤ ꯀꯛꯆꯦꯡꯅ ꯄꯥꯝꯖꯕ ꯄꯣꯠ ꯆꯩꯩ ꯑꯗꯨꯝ ꯄꯤꯖ ꯗꯅ ꯈꯣꯠꯇꯅ ꯃꯁꯥ ꯃꯎ ꯐꯅ ꯊꯥꯒꯤꯗꯕꯗꯤ ꯌꯥꯗ꯭ꯔꯦ
ꯌꯥꯏ ꯌꯥꯏ ꯖꯤꯂꯤꯕꯤ ꯅꯨꯡꯕꯤ ꯈꯔ ꯄꯤꯖ ꯂꯣꯏꯔꯦꯗ ꯑꯗꯨꯒꯤꯗꯤ ꯀꯩꯁꯨ ꯈꯜꯂꯨꯅꯨ
ꯕꯦꯔꯥ ꯖꯤꯂꯤꯕꯤ
ꯃꯣꯏ ꯌꯥꯝ ꯄꯥꯝꯖꯕꯅꯦꯕ
ꯑꯗꯨ ꯀꯛꯆꯤꯡ ꯑꯉꯥꯡꯕꯅꯕꯨ ꯃꯣꯏ ꯑꯗꯨꯝ ꯄꯥꯝꯕ꯭ꯔꯣ ꯀꯛꯆꯦꯡ ꯑꯉꯥꯡꯕꯖꯦ
ꯑꯦ ꯃꯣꯏ ꯑꯦꯁ ꯃꯣꯏꯅ ꯍꯦꯟ ꯄꯥꯝꯒ꯭ꯔꯖꯥꯅꯤ ꯀꯥꯏ ꯕꯦꯔꯥꯒꯖꯦ ꯇꯅꯦ ꯈꯣꯡꯒ꯭ꯔꯥꯏ ꯆꯜꯂ ꯂꯧꯈꯠꯂꯛꯄꯖꯤꯅ ꯃꯣꯏꯅꯀꯣ ꯍꯦꯇ ꯀꯤꯂꯣ ꯑꯃꯅꯤ ꯂꯧꯈꯠꯄ ꯉꯝꯕꯅꯤ
ꯑꯁ ꯑꯗꯨꯗꯤ ꯑꯁ ꯑꯗꯨꯗꯤ ꯑꯩ ꯑꯩ ꯑꯩꯒ ꯈꯪꯅꯕ ꯑ ꯀꯩꯅꯣꯝ ꯂꯩꯗꯅ ꯑ ꯕꯤꯍꯥꯔꯗꯒꯤ ꯏꯃꯥꯟꯅꯕ ꯑꯝ ꯂꯩꯗꯅ
ꯑꯣ ꯑꯣ ꯑꯁꯤꯀꯤ ꯀꯩꯅꯣꯒꯤꯗ ꯂꯩꯕꯗꯣ ꯕꯖꯥꯔꯒꯤ ꯑ ꯈꯪꯉꯦ ꯈꯪꯉꯦ ꯈꯪꯉꯦ ꯑ ꯊꯪꯒꯥꯜ ꯕꯖꯥꯔ ꯕꯖꯥꯔꯒꯤꯗꯣ
ꯑꯥ ꯑꯥ ꯃꯉꯣꯟꯗ ꯈꯔ ꯁꯤꯡꯒꯤꯗ ꯌꯥꯔꯣꯏ ꯑꯗꯨꯗꯤ
ꯌꯥꯏ ꯑꯗꯨꯅꯤ ꯑꯗꯨꯃꯥꯏ ꯇꯧꯔ ꯃꯉꯣꯟꯗ ꯈꯒ ꯈꯒ ꯁꯤꯡꯉꯒ ꯈ꯭ꯋꯥꯏ ꯍꯥꯎꯕꯗꯣ ꯍꯥꯏꯗꯤ ꯑꯥ ꯄꯤꯖꯒꯗꯝꯅꯦ ꯄꯤꯊꯛꯀꯗꯝꯅꯦ ꯃꯣꯏꯖꯤꯗꯤ ꯑꯈꯣꯏꯗꯤ ꯍꯌꯦꯡꯋꯥꯏ ꯑꯈꯣꯏ ꯀꯔꯣꯔꯄꯇꯤ ꯑꯣꯏꯔꯛꯀꯗꯣꯏꯅꯤꯅꯀꯣ
ꯑ ꯍꯣꯏ ꯍꯥꯏꯗꯦ ꯄ꯭ꯔꯣꯁꯦꯁ ꯇꯧꯕꯤꯔꯛꯑꯒꯦ
ꯑ
ꯑ ꯑꯃꯨꯛ ꯁꯣꯝꯗ ꯌꯣꯟꯕ ꯀꯥꯟꯗ ꯑꯈꯣꯏꯅ ꯑ ꯑ ꯂꯨꯄꯥ ꯅꯤꯐꯨꯃꯨꯛꯀꯤ ꯆꯥꯡꯗ ꯌꯣꯜꯂꯨꯁꯤꯅꯤ ꯃꯣꯏ ꯍꯥꯏꯖꯦ ꯂꯨꯄꯥ ꯃꯉꯥ ꯈꯛꯇꯪ ꯅꯞꯀꯦ ꯁꯤꯅꯤ ꯄ꯭ꯔꯣꯁꯦꯁꯇꯨ ꯇꯧꯕꯤꯔꯛꯄꯒꯤ ꯍꯥꯏ ꯇꯔꯦꯅꯦ ꯃꯣꯏꯅ ꯍꯤꯗꯥꯛ ꯀꯥꯞꯄꯤꯗꯅ ꯈꯣꯠꯇꯅ ꯍꯥꯏ ꯇꯔꯦꯅꯦ ꯑꯗꯣ ꯑꯩꯒꯤ ꯖ ꯑꯩꯒꯤ ꯖꯍꯥꯖ ꯑꯅꯤ ꯂꯩꯗꯅ
ꯑꯥꯎ ꯑꯥ
ꯑꯥ ꯀꯩꯅꯣꯗ ꯈꯥꯝꯕꯗꯣ ꯕꯦꯋ ꯑꯣꯐ ꯕꯦꯡꯒꯥꯜꯗ
ꯑꯣ ꯈꯪꯉꯦ ꯈꯪꯉꯦ ꯍꯤꯒꯣꯛ ꯃꯆꯨ ꯑꯃ ꯂꯩꯕꯗꯣ ꯅꯠꯇ꯭ꯔꯣ
ꯑꯣ ꯍꯤꯒꯣꯛ ꯃꯆꯨ ꯑꯃꯒ ꯑꯉꯥꯡꯕ ꯃꯆꯨ ꯑꯃꯒ ꯂꯩꯕꯗꯣ
ꯑꯣ ꯈꯪꯉꯦ ꯈꯪꯉꯦ
ꯑꯣ ꯑꯗꯨꯗ ꯍꯦꯛꯇ ꯍꯥꯏꯗꯤ ꯊꯤꯟꯗꯣꯛ ꯊꯤꯟꯖꯤꯟ ꯇꯧꯔꯖꯦ ꯁꯤꯅꯦ ꯑꯩꯅ ꯈꯜꯂꯤꯁꯤꯅ
ꯑꯣ ꯌꯥꯏ ꯌꯥꯏ ꯌꯥꯏ ꯌꯥꯏ ꯑꯗꯨꯗ ꯑꯗꯨ ꯑꯗꯨ ꯑꯅꯤꯃꯛ ꯐꯨꯜ ꯄꯦꯛꯄ ꯆꯠꯈ꯭ꯔꯗꯤ ꯑꯍꯥꯟꯕ ꯇ꯭ꯔꯤꯞꯀꯤꯗꯤ ꯌꯥꯅꯤꯗ ꯑꯩꯅ ꯈꯟꯕꯗ
ꯌꯥꯅꯤꯗ ꯍꯥꯏꯗꯤ ꯑꯗꯨꯝꯀꯥꯟꯗ ꯑꯗꯨꯝ ꯀꯆꯦꯡ ꯂꯥꯛꯈꯔꯗꯤ ꯌꯥꯎꯔꯅꯤꯗꯅ ꯑ ꯀꯛꯆꯤꯡ ꯂꯥꯛ ꯈꯔ ꯑꯗꯨ ꯑꯃꯨꯛ ꯍꯥꯏꯗꯤ ꯑꯗꯨꯝ ꯃꯣꯏꯗꯣ ꯍꯥꯏꯗꯤ ꯑꯗꯨꯒꯤ ꯑꯦꯛꯁꯄ꯭ꯔꯤꯃꯦꯟ ꯇꯧꯕꯗꯣ ꯅꯨꯃꯤꯠ ꯍꯞꯇꯥ ꯑꯃ ꯐꯥꯗꯦ ꯍꯥꯏꯕ ꯑꯗꯨꯗꯨꯅ ꯍꯞꯇꯥ ꯑꯃꯖ ꯁꯤꯗ ꯈꯣꯏꯒꯤ ꯂꯦꯛ ꯈꯣꯠꯇꯅ ꯍꯩꯗꯤ ꯆꯥꯏꯅꯥꯒꯤ ꯃꯐꯝ
ꯌꯥ ꯌꯥꯝ ꯊꯤ ꯌꯥꯏꯗ ꯑꯈꯣꯏꯁꯨ ꯅꯧꯐꯥꯗꯣꯛ ꯀꯣꯏꯊꯣꯛꯄꯅꯤꯅꯀꯣ ꯏꯇꯥꯎꯕꯨꯗꯤ ꯗꯨꯝ ꯍꯪꯒꯠ ꯍꯟꯗꯥ ꯆꯠꯂꯝꯃꯅꯤ
ꯑ ꯑꯩꯕꯨꯗꯤ ꯑꯗꯨꯝ ꯆꯠꯂꯦ ꯑꯗꯨ ꯑꯣꯏꯇꯥꯔꯒꯁꯨ ꯑꯈꯣꯏꯒꯤ ꯆꯩꯅꯥꯒꯤ ꯒ꯭ꯔꯦꯠ ꯋꯥꯔꯜ ꯀꯥꯏꯅ ꯂꯩꯕꯗꯣ ꯑꯗꯨꯒꯗꯣ ꯑꯗ ꯑꯝꯇꯪ ꯑꯩ ꯃꯃꯥꯡ ꯆꯠꯄꯗ ꯑꯩ ꯋꯥꯛꯀꯤꯡ ꯆꯦꯜꯂꯦ ꯑꯗꯨꯗ
ꯑꯣ ꯑꯁ ꯑꯩ ꯑꯗꯨꯗ ꯂꯣꯡꯍꯨꯟ ꯑꯝꯇ ꯇꯧꯒꯦꯅ ꯈꯜꯂꯤꯁꯦ
ꯑꯁ ꯑꯥ ꯌꯥꯅꯤ ꯌꯥꯅꯤ ꯀꯩꯁꯨ ꯀꯥꯏꯔꯣꯏ ꯍꯥꯏꯗꯤ ꯑꯗꯨꯝ ꯃꯣꯏ ꯂꯣꯏ ꯌꯥꯕꯅꯦ ꯍꯥꯏꯗꯤ
ꯑꯣ ꯌꯥꯏ ꯌꯥꯏ ꯑꯗꯨ ꯑꯝꯇꯪ ꯆꯠꯂ ꯅꯩꯁꯤꯀꯣ
ꯑꯩꯗꯤ ꯃꯃꯥꯡꯗ ꯍꯪꯀꯠ ꯍꯟꯗ ꯒ꯭ꯔꯦꯠ ꯋꯥꯔꯜ ꯑꯣꯐ ꯆꯩꯅꯥꯗꯣ ꯍꯥꯏꯗꯤ ꯀꯌꯥꯝ ꯁꯥꯡꯉꯤ ꯌꯦꯡꯒꯦꯅ ꯑꯌꯨꯛ ꯉꯟꯇꯥ ꯄꯨꯡ ꯃꯔꯤꯃꯨꯛ ꯇꯥꯔꯛꯄꯩꯗꯨꯗ ꯃꯔꯤ ꯃꯔꯤꯃꯨꯛ ꯇꯥꯔꯛꯄꯗꯨꯗꯒꯤ ꯆꯦꯟꯕꯗꯨꯅ ꯄꯨꯡ ꯃꯥꯄꯟ ꯑꯗꯨꯋꯥꯏ ꯌꯧꯋꯦ ꯍꯥꯏꯇꯥꯔꯦꯅꯦ ꯑꯥ ꯑꯔꯣꯏ ꯑꯔꯣꯏꯕꯗꯣ ꯑꯗꯨꯗꯒꯤꯗꯤ ꯑꯥ ꯁꯥꯡꯉꯤ ꯁꯥꯡꯉꯦ ꯑꯗꯨꯗꯣ ꯑꯗꯨꯗꯩ ꯑꯃꯨꯛ ꯆꯥꯛ ꯆꯥꯁꯜꯂꯒ ꯍꯥꯏꯗꯤ ꯄꯨꯡ ꯑꯅꯤꯃꯨꯛꯀꯤ ꯃꯌꯥ ꯑꯗꯥꯥꯏꯗꯒꯤ ꯑꯃꯨꯛ ꯍꯥꯏꯐꯦꯠ ꯆꯥꯕ ꯇꯨꯝꯃꯦ ꯑꯦ ꯍꯥꯏꯕꯩ ꯇꯥꯏꯃꯤꯡ ꯗꯨꯗ ꯃꯨꯛ ꯍꯜꯂ ꯆꯦꯜꯂꯦ
ꯑꯝ
ꯑꯗꯨꯗꯒꯤ ꯑꯥ ꯍꯟꯗꯛꯇꯤ ꯈꯔ ꯊꯨꯅ ꯌꯧꯋꯦꯅ ꯍꯥꯏꯗꯤ ꯄꯨꯡ ꯃꯥꯔꯤꯒꯤ ꯑꯗꯨꯋꯥꯢ ꯌꯧꯋꯦ ꯑꯗꯨꯗꯩ ꯀꯩ ꯀꯥꯟꯅꯔꯨꯗꯣꯏꯅꯣꯗ ꯍꯛꯆꯥꯡ ꯐꯅꯕꯅꯦꯅ ꯑꯃꯨꯛ ꯍꯪꯀꯠ-ꯍꯟꯇꯥ ꯆꯦꯟꯒꯦꯅ ꯆꯦꯜꯂꯤ